ꯍꯜꯂꯣ
ꯍꯜ ꯑ ꯇꯥꯔꯕꯣ ꯍꯜꯂꯣ ꯍꯜꯂꯣ ꯇꯥꯔꯦ
ꯇꯥꯕꯔꯣ
ꯇꯥꯏꯌꯦ
ꯇꯥꯔꯕꯣ ꯀꯩꯗꯧꯔꯝꯃꯤꯅꯣ
ꯇꯥꯌꯦ
ꯀꯩꯗꯧꯔꯝꯃꯤꯅꯣ꯫
ꯆꯔꯥ ꯋꯥꯜꯂꯒ ꯂꯣꯏꯔꯒ ꯁꯨꯝ ꯐꯝꯃꯝꯃꯤꯅꯦ꯫
ꯑꯣ ꯀꯩ ꯍꯦꯟꯖꯥꯡ ꯆꯥꯔꯒꯦ꯫
ꯌꯦꯟꯁꯥꯡꯁꯦ ꯍꯋꯥꯏ ꯇꯧꯔꯦ
ꯑꯣ ꯑ ꯑꯗꯣ ꯀꯩꯅꯣ ꯇꯧꯁꯦ ꯑꯩꯁꯨ ꯆꯥꯛ ꯇꯣꯛꯇ ꯉꯥꯏꯔꯤ꯫ ꯎꯝ ꯑꯩꯁꯦ ꯅꯉꯣꯟꯗ ꯀꯩꯅꯣꯝꯇ ꯍꯥꯏꯒꯦ ꯇꯧꯕ
ꯍꯥꯏꯌꯣ ꯍꯥꯏꯔꯣ
ꯀꯩ ꯍꯟꯗꯛ ꯁꯦꯞꯇꯦꯝꯕꯔ ꯍꯟꯗꯛ ꯁꯦꯞꯇꯦꯝꯕꯔꯁꯦ ꯑ ꯀꯩꯅꯣ ꯇꯧꯋꯦ ꯍꯥꯏꯌꯦꯕ ꯑ ꯀ꯭ꯔꯤꯁꯅ ꯖꯔꯃ ꯇꯥꯏꯌꯦꯌꯦ
ꯑꯥ
ꯑꯗ ꯑ ꯀꯩꯅꯣ ꯀꯣꯄꯤ ꯁꯥꯁꯦ ꯔꯥꯙꯥ ꯁꯥꯁꯤꯔ꯫
ꯋꯥꯎ ꯎꯝ ꯔꯙꯥ ꯁꯥꯗꯣꯏꯕ
ꯑꯥ
ꯁꯥꯔ ꯂꯣꯏꯔꯦ ꯀꯩꯅꯣ ꯖꯒꯣꯏꯒ ꯊꯤꯊꯗꯣꯏꯔꯣ ꯑꯗꯨꯕꯣ
ꯇꯝꯗꯣꯏꯅꯦ ꯖꯒꯣꯏꯁꯦ ꯇꯝꯃꯅꯤꯗꯅ ꯑꯩꯈꯣꯏꯅ ꯍꯧꯖꯤꯛ ꯍꯧꯅ ꯖꯒꯣꯏ ꯇꯝꯕ ꯌꯥꯔꯦ ꯖꯒꯣꯏ ꯇꯝꯃꯅꯤ ꯑꯗꯨꯒ ꯎꯝ ꯀꯌꯥ ꯇꯧꯗꯣꯏꯕ ꯍꯧꯖꯤꯛꯇꯩ ꯇꯝꯃꯒ ꯑꯗꯨꯝ ꯃꯤꯡ ꯏꯟꯈꯠꯂꯦꯗꯅ ꯑꯗꯨꯒ ꯁ꯭ꯀꯣꯟꯜꯗ ꯆꯠꯂꯅꯤ ꯈꯜꯂꯅꯤ ꯑꯗꯨꯒ ꯑꯩꯈꯣꯏꯒꯤ ꯃꯊꯪ ꯃꯅꯥꯎ ꯅꯥꯏꯅ ꯇꯧꯔ ꯁꯥꯗꯦꯕ ꯖꯒꯣꯏ
ꯑꯩꯗꯤ ꯀꯣꯅꯨꯡꯗꯣ ꯁꯥꯅꯤꯡꯉꯦꯕ
ꯀꯣꯅꯨꯡꯗ ꯀꯣꯅꯨꯡ ꯁꯥꯔꯁꯨ ꯌꯥꯏꯌꯦ ꯀꯣꯅꯨꯡꯗ ꯁꯥꯔꯁꯨ ꯌꯥꯏ ꯁ꯭ꯀꯣꯟꯗ ꯁꯥꯔꯁꯨ ꯌꯥꯏ
ꯅꯣꯏ ꯀꯣꯅꯨꯡꯗ ꯈꯪꯅꯕ ꯃꯤ ꯂꯩꯕ꯭ꯔꯥ
ꯀꯣꯅꯨꯡꯗ ꯈꯪꯕ ꯂꯩꯇꯤꯌꯦ
ꯎꯝ
ꯅꯣꯏ ꯂꯩꯇꯕ꯭ꯔꯥ ꯑꯦ ꯑꯗꯣ ꯈꯪꯅꯕ ꯅꯠꯇ꯭ꯔꯥꯁꯨ ꯌꯥꯏꯌꯦ
ꯑꯗꯨꯝ ꯄꯤꯈꯠꯈ꯭ꯔꯥꯒ
ꯑꯥ ꯏꯈꯠ ꯈ꯭ꯔꯅꯤ ꯃꯣꯏꯒꯤ ꯁꯥꯗꯧꯕ ꯀ꯭ꯔꯤꯁꯅ ꯖꯔꯃꯒꯤ ꯃꯅꯨꯡꯁꯦ ꯁꯤꯁꯦ ꯑꯗꯨꯝ ꯅꯨꯃꯤꯠ ꯈꯨꯗꯤꯡꯒꯤ ꯁꯥꯗꯣꯏꯅꯦꯕ ꯀ꯭ꯔꯤꯁꯅ ꯖꯔꯃꯥꯒꯤ ꯃꯅꯨꯡꯁꯦ ꯅꯨꯃꯤꯠ ꯈꯨꯗꯤꯡ ꯁꯥꯔꯅꯤꯕ ꯑꯗꯨꯒ ꯈꯪꯅꯕ ꯂꯩꯇ꯭ꯔꯁꯨꯅꯦ ꯑꯗꯨꯝ ꯃꯤꯡꯁ ꯏꯈꯠ ꯈꯔ ꯒ ꯑꯗꯨꯝ ꯄꯤꯈꯠꯂꯒ ꯑꯗꯨꯝ ꯁꯥꯗꯣꯏꯅꯦꯕ ꯈꯪꯕ꯭ꯔꯥ ꯃꯤ ꯆꯤꯛ ꯑꯩꯈꯣꯏꯀꯥꯁꯦ ꯑꯩꯈꯣꯏꯅꯅꯦ ꯄꯨꯔ ꯆꯠꯂꯤꯗꯅ ꯑꯩꯈꯣꯏꯅ ꯇꯝꯗꯣꯏꯅꯤꯗꯅꯀꯣ ꯑꯥ ꯇꯝꯗꯣꯏꯅꯦꯕ ꯑꯩꯈꯣꯏꯅ ꯇꯝꯃꯅꯤ ꯇꯝꯃꯀꯥꯟꯗ ꯃ꯭ꯌꯨꯖꯤꯛ ꯐꯣꯟ ꯀꯩꯀꯥꯁꯦ ꯄꯨꯖꯔꯛ ꯑꯥꯗ ꯎꯠꯇꯣꯏꯅꯦꯕ ꯁꯣꯁꯦ ꯃꯊꯪ ꯃꯊꯪ ꯃꯊꯪ ꯃꯊꯪ ꯃꯌꯥꯝ ꯃꯤꯁꯦ ꯄꯔꯦꯡ ꯂꯦꯡ ꯂꯩꯔꯝꯃꯅꯤꯕ ꯑꯗꯅꯦ ꯑꯥꯈꯣꯏ ꯃꯤꯡꯗꯣ ꯄꯥꯡꯈꯠꯂꯒ ꯑꯩꯈꯣꯏꯁꯨ ꯁꯦꯔꯦꯟꯗ ꯌꯥꯎꯕꯩ ꯋꯥꯅꯤꯗ ꯄꯣꯠꯂꯣꯏꯒ ꯁꯦꯠꯂꯒ ꯀꯣꯛꯇꯨꯝꯗꯤꯒ ꯍꯥꯞꯅꯤꯡꯗ꯭ꯔꯣ
ꯍꯥꯞꯅꯤꯡꯉꯦ ꯑꯗꯣ ꯇꯝꯕꯁꯦ ꯑꯣꯖꯥ ꯀꯅꯥꯗ ꯇꯝꯒꯅꯤ
ꯑꯗꯨꯗꯤ ꯔꯥꯁ ꯂꯤꯂꯥ ꯁꯥꯟꯅꯕ ꯍꯩꯕ ꯃꯤ ꯑꯗꯨꯒꯤ ꯀꯩꯅꯣ ꯇꯧꯕ ꯇꯝꯃ ꯂꯣꯏꯔꯦ ꯀꯩꯗꯧꯔꯒꯦ
ꯑꯣ ꯗ꯭ꯔꯦꯁ ꯋꯥꯏꯕꯝ ꯈꯣꯠꯐꯝ ꯖꯤꯗꯤ
ꯑꯥ ꯑꯗꯨꯗꯤ ꯑꯗꯨꯝ ꯃꯣꯏ ꯇꯝꯕꯒꯤ ꯀꯩ ꯑꯣꯖꯥꯗꯣ
ꯎꯝ
ꯑꯗꯨꯗꯣ ꯑꯗꯨꯗ ꯑꯗꯨꯝ ꯍꯥꯏꯒ꯭ꯔꯥꯅꯤ ꯃꯣꯏ ꯇꯝꯕꯅꯤꯅ ꯃꯣꯏꯁꯨ ꯑꯣꯖꯥ ꯂꯩꯔꯃꯤꯅ ꯋꯥꯏꯕꯝ
ꯑꯗꯨꯗꯣ ꯑꯗꯨꯗꯣ ꯃꯤ ꯒ꯭ꯔꯨꯞ ꯒ꯭ꯔꯨꯞ ꯁꯥꯗꯣꯏꯔꯥ ꯀꯌꯥ ꯁꯦꯠ ꯀꯌꯥ ꯁꯥꯗꯣꯏꯔꯥ ꯅꯠꯇ꯭ꯔꯥ ꯀꯃꯥꯏ
ꯑꯣ ꯑꯥꯈꯣꯏ ꯃꯤꯅꯦ ꯀꯩꯅꯣ ꯇꯧꯔꯅꯤ ꯃꯤ ꯑꯥ ꯑꯥꯈꯣꯏ ꯑꯗꯨꯝ ꯁꯥꯅꯤꯡꯕ ꯃꯤꯒꯩ ꯑꯗꯨꯝ ꯑꯃ ꯁꯥꯒꯦꯔꯥ ꯑꯅꯤ ꯁꯥꯒꯦꯔꯥ ꯑꯍꯨꯝ ꯁꯥꯒꯦꯔꯥ
ꯑꯃ ꯑꯗꯨꯝ ꯁꯦꯠ ꯑꯃ ꯑꯗꯨꯝ ꯑꯗꯨ ꯅꯣꯏꯒꯤ ꯃꯅꯤꯡꯒꯤ ꯃꯥ ꯑꯣꯖꯥ ꯄꯥꯔꯤꯗꯣ ꯑꯃ ꯔꯥꯁ ꯖꯒꯣꯏꯖꯦ ꯍꯩ ꯇꯝꯕ ꯍꯩꯕ꯭ꯔꯣ ꯀꯃꯥꯏꯅ ꯇꯧꯒꯦ
ꯃꯥꯗꯤ ꯔꯥꯁꯀꯤꯖꯦ ꯖꯒꯣꯏꯗꯤ ꯍꯩꯔꯔꯣꯏꯕ ꯃꯥꯗꯤ ꯃꯩꯇꯩꯒꯤꯅꯦꯕꯀꯣ ꯔꯥꯁꯀꯤ ꯗꯤ ꯍꯩꯔꯔꯣꯏ ꯑꯗꯨꯅ ꯔꯥꯁꯀꯤ ꯍꯩꯕ ꯃꯤ ꯑꯃꯗ ꯑꯣꯏꯅ ꯇꯧꯔꯅꯤ
ꯑꯣ ꯔꯥꯁꯀꯤ ꯍꯩꯕ ꯑꯃꯗ ꯌꯥꯏꯅꯦ ꯑꯗꯨꯗꯤ
ꯎꯝ
ꯑꯗꯣ ꯄꯩꯁꯥꯁꯦ ꯀꯌꯥꯃꯨꯛꯀ ꯈꯥꯏꯅꯒꯦ
ꯑꯥ ꯑꯗꯨꯒꯤꯗꯤ ꯋꯥꯔꯤꯁꯦ ꯁꯥꯗ꯭ꯔꯤꯕ ꯈꯣꯏ ꯁꯨꯝ ꯈꯟꯅꯕꯩ ꯋꯥꯅꯦꯕꯀꯣ ꯁꯥꯍꯧꯔꯁꯦꯅ ꯏꯕꯥꯅꯤꯁꯨ ꯔꯥꯁꯀꯤ ꯖꯒꯣꯏꯗꯣ ꯁꯨꯃꯥꯏꯅ ꯗꯦꯟ ꯗꯦꯟ ꯗꯦꯡꯒ ꯇꯧꯔꯒ
ꯗꯦꯟ ꯗꯦꯟ ꯗꯦꯟ ꯍꯥꯏꯁꯦ ꯃ꯭ꯌꯨꯖꯤꯛꯂꯣ ꯀꯩꯅꯣ
ꯍꯣꯏ ꯃ꯭ꯌꯨꯖꯤꯛꯅꯦꯕ ꯑꯗꯨꯗ ꯈꯨꯠꯁꯦ ꯊꯦꯛꯇꯅ ꯅꯪ ꯅꯪ ꯖꯒꯣꯏ ꯁꯥꯕ ꯍꯩꯗꯥꯏꯅꯦ
ꯑꯦ ꯍꯩꯌꯦ ꯑꯩꯗꯤ ꯖꯒꯣꯏꯒꯤꯗꯤ ꯀꯩꯅꯣꯅꯦ ꯑꯉꯥꯡ ꯈꯔꯁꯨ ꯑꯩꯅ ꯇꯥꯛꯈ꯭ꯔꯦ
ꯑ ꯈꯪꯍꯧꯋꯦ ꯑꯩ ꯂꯥꯏ ꯍꯔꯥꯎꯕ ꯑꯗꯒꯤ ꯂꯥꯏ ꯍꯔꯥꯎꯕꯒꯤ ꯑꯈꯣꯏꯒꯤ ꯖꯒꯣꯏ ꯈꯨꯊꯦꯛ ꯀꯠꯄꯒꯗꯣ ꯅꯪ ꯑꯗꯨꯝ ꯈꯨꯠ ꯁꯥ ꯑꯗꯨꯝ ꯅꯧꯔꯒ ꯍꯩꯕꯅꯦ ꯑꯩ ꯈꯪꯉꯦꯕ
ꯎꯝ ꯑꯩꯅꯅꯦ ꯑꯉꯥꯡ ꯁꯤꯒꯤ ꯏꯕꯨꯗꯧ ꯅꯨꯡꯁꯥꯕ ꯍꯔꯥꯎꯕꯒꯤꯗꯅꯦ ꯑꯉꯥꯡꯁꯦ ꯑꯈꯣꯏ ꯂꯩꯀꯥꯏꯒꯤ ꯑꯉꯥꯡꯁꯤꯡ ꯑꯍꯨꯝ ꯃꯔꯤꯁꯨ ꯑꯩꯗꯤ ꯁꯥꯊꯦꯛꯁꯦ ꯌꯥꯝ ꯍꯩ ꯗꯅ ꯅꯧꯅꯧ ꯂꯥꯎꯔꯒ ꯑꯗꯨꯅ ꯑꯩꯅ ꯇꯝꯕꯤꯈ꯭ꯔꯦ ꯃꯣꯏ ꯑꯁ ꯄꯩꯁꯥꯅ ꯆꯤꯡꯗꯨꯃꯨꯛ ꯄꯩꯗꯅ ꯁꯦꯜꯒꯤ ꯅꯣꯡꯅꯤ ꯀꯩꯅꯣ ꯆꯨꯔꯤꯁꯦ
ꯑꯣ
ꯍꯦꯛꯇ ꯁꯦꯜꯒꯤ ꯅꯣꯡ ꯆꯨꯔꯛꯑꯦ ꯃꯌꯥꯝꯁꯦ ꯇꯥꯁꯟꯅꯕꯒ ꯖꯒꯣꯏ ꯁꯥꯐꯝ ꯈꯪꯗ꯭ꯔꯤꯕ ꯑꯉꯥꯡꯁꯦ ꯍꯩꯕꯗꯨꯗ ꯃꯌꯥꯝꯅ ꯊꯥꯔꯛꯄꯅꯦ ꯍꯣꯏ ꯑꯗ ꯁꯣꯝꯗ ꯈꯨꯟꯕꯝꯁꯦ ꯈꯪꯗꯗꯅ ꯁꯨꯝꯁꯤꯠꯅ ꯑꯣꯏꯅ ꯇꯥꯁꯟꯅꯔꯦꯕ ꯄꯩꯁꯥꯁꯦ ꯑꯗꯨꯒ ꯑꯁꯥꯏ ꯅ ꯀꯥꯟꯁꯤ ꯄꯩꯁꯟꯕꯁꯤꯗ ꯚꯥꯕꯣꯛꯁꯤꯡꯁꯤꯅ ꯎꯗ꯭ꯔꯦ ꯀꯩꯅꯣꯅꯦ ꯖꯒꯣꯏꯁꯦ ꯎꯗ꯭ꯔꯦ ꯖ ꯒꯣꯏ ꯌꯦꯡꯅꯤꯡꯕꯩ ꯈꯧꯔꯥꯡꯕꯗꯣ ꯃꯣꯏꯁꯦ ꯄꯩꯁꯥꯗꯣ ꯎꯗ꯭ꯔꯦ ꯀꯩꯅꯣꯅꯦ ꯍꯥꯏꯔ ꯄꯩꯁꯥꯁꯦ ꯑꯃꯨꯛ ꯚꯥꯕꯣꯛꯇꯒ ꯆꯥꯏꯅꯩꯌꯦꯕ
ꯑꯥ ꯑꯣ ꯑꯗꯨ ꯑ ꯅꯪꯒꯤꯗꯨꯅ ꯑꯃꯨꯛ ꯃꯩꯇꯩ ꯖꯒꯣꯏ ꯑꯣꯏꯕꯒꯤꯅꯦ ꯅꯠꯇ꯭ꯔꯥ ꯁꯤꯅ ꯑ ꯃꯩꯇꯩꯖꯈꯣꯏꯒ ꯑꯃꯨꯛ
ꯔꯥꯖꯖꯒꯣꯏꯁꯤꯅ ꯀꯃꯥꯏ ꯀꯃꯥꯏꯅ ꯇꯧꯒꯦ
ꯃꯥꯟꯅꯗꯦ ꯃ꯭ꯌꯨꯖꯤꯛ ꯃꯥꯟꯅꯔꯛꯑꯣꯏ ꯃꯥꯒꯤ ꯇꯥꯡꯀꯛ ꯇꯥꯏꯃꯤꯡ ꯃꯥꯟꯅꯔꯛ ꯑꯣꯏ ꯃꯩꯇꯩ ꯖꯒꯣꯏꯁꯤꯅ ꯑꯃꯨꯛ ꯑꯩꯈꯣꯏ ꯑꯗꯨꯝ ꯍꯩꯗꯅ ꯔꯥꯁꯀꯤꯁꯤꯅ ꯀꯣꯏꯆꯦꯟ ꯆꯦꯜꯂꯒ ꯃꯥꯒꯤ ꯁꯨꯔ ꯑꯗꯒꯤ ꯃꯥꯒꯤ ꯃ꯭ꯌꯨꯖꯤꯛꯀꯤ ꯃꯇꯨꯡꯏꯟꯅ ꯈꯨꯠ ꯁꯥ ꯊꯦꯛ ꯄ ꯑꯗꯒꯤ ꯔꯥꯙꯥ ꯁꯥꯕꯒꯤ ꯁꯨꯃꯥꯏꯅꯒ ꯇꯧꯔꯒ ꯑꯃ ꯂꯩꯅꯦ ꯃꯣꯏꯒꯤ ꯃꯥꯟꯅꯗꯕ ꯑꯃ ꯑꯗꯨꯗꯣ ꯈꯦꯠꯅꯩꯌꯦꯕ ꯑꯗꯨꯒꯤꯅꯦꯕ
ꯎꯝ
ꯗ꯭ꯔꯦꯁꯀꯗꯣ ꯋꯥꯏꯔꯒ ꯏꯁꯣꯟ ꯐꯨꯔꯤꯠꯀ ꯂꯤꯠꯂꯒ ꯄꯣꯠꯂꯣꯏ ꯃꯆꯥ ꯑꯗꯨ ꯁꯦꯠꯂꯒ ꯈꯨꯛꯇꯣꯝꯕꯤꯒ ꯍꯥꯞꯄꯒ ꯈꯨꯠꯇꯒ ꯑ ꯀꯩꯅꯣ ꯀꯔꯤ ꯃꯣꯏꯒꯤ ꯕꯦꯜꯒ ꯐꯥꯔꯒ ꯑꯃ ꯀꯩꯅꯣꯒ ꯍꯥꯞ ꯇꯣꯏꯅꯦ ꯅꯪꯅꯒ ꯍꯥꯞꯆꯅꯤꯡꯕꯗꯣ ꯃꯤꯠꯇꯒ ꯁꯨꯃꯥꯏꯅ ꯗꯣꯠ ꯗꯣꯠ ꯗꯣꯠꯀ ꯇꯧꯔꯒ ꯄꯤꯁꯨꯝ ꯃꯊꯛꯇ ꯂꯩꯒ ꯁꯥꯠꯄꯤ
ꯋꯥꯎ
ꯑꯗꯨꯒ ꯍꯥꯞꯄꯒ ꯕꯤꯠ ꯃꯤꯠꯀꯁꯦ ꯍꯦꯛ ꯇ ꯀꯦꯠꯊꯔꯒ ꯍꯦꯛꯇ ꯀꯩꯅꯣ ꯇꯧꯒꯗꯕꯅꯤ ꯀꯩꯅꯣ
ꯑꯗꯣ ꯀꯩꯅꯣ ꯇꯧꯕꯁꯦ ꯑ ꯐꯣꯇꯣꯒ꯭ꯔꯥꯐꯔ ꯑꯃ ꯄꯨꯁꯦ
ꯑ ꯐꯣꯇꯣꯒ꯭ꯔꯥꯐꯔ ꯑꯃ ꯄꯨꯅꯤ ꯑꯗꯨꯒ ꯁꯥꯒꯅꯤ
ꯐꯣꯇꯣꯒ꯭ꯔꯥꯐꯔꯗꯣ ꯑꯈꯣꯏꯀꯣ ꯄꯩꯁꯥ ꯈꯥꯏꯖꯤꯟꯅꯔꯒ ꯃꯣꯏꯒꯤ ꯑꯩꯈꯣꯏ ꯑꯉꯥꯡ ꯑꯃ ꯀꯩꯅꯣꯗꯣ ꯑꯩꯈꯣꯏ ꯏꯅꯥꯎꯄꯤꯗꯣ ꯃꯥꯏ ꯈꯪꯅꯕ ꯕꯥ ꯑꯃ ꯂꯩꯕꯗꯣ ꯃꯃꯤꯡꯗꯤ ꯍꯥꯏꯔꯣꯏꯒꯦ ꯑꯗꯨꯗꯣ ꯑꯗꯨꯗꯣ ꯍꯥꯏꯗꯤ ꯃꯥꯗꯤ ꯁꯦꯜ ꯌꯥꯝꯕꯤꯗ꯭ꯔꯁꯨ ꯌꯥꯅꯤꯅ ꯈꯪꯅ ꯆꯥꯟꯅ ꯑꯦ ꯆꯠꯂꯨꯁꯤ ꯇꯦ ꯊꯥꯎ ꯍꯥꯟꯒꯦ- ꯈꯣꯠꯀꯦ ꯍꯥꯏꯔꯒ ꯂꯤꯁꯤꯡ ꯑꯃ ꯑꯅꯤ ꯄꯤꯊꯣꯛꯑꯦꯗꯅ ꯑꯩꯈꯣꯏ ꯈꯥꯏꯅꯔꯒ ꯂꯨꯄꯥ ꯑꯥ ꯆꯥꯝꯉꯥ ꯆꯥꯝꯉꯥ ꯆꯍꯨꯝ ꯆꯍꯨꯝꯗ ꯈꯥꯏꯅꯔꯖꯨ ꯁꯨꯔꯅꯤꯅ ꯑꯩꯈꯣꯏ ꯑꯅꯤꯗꯪꯗꯤ ꯀꯩꯁꯨ ꯁꯥꯔꯣꯏꯗꯅ
ꯍꯣꯏ
ꯑꯗꯨꯗꯨꯒ ꯎꯪꯎꯪ ꯀꯥꯞꯊꯣꯔꯛꯑꯁꯦ ꯐꯣꯇꯣꯗꯣ
ꯐꯣꯇꯣꯒ꯭ꯔꯥꯐꯔ ꯑꯃ ꯄꯨꯔꯦꯗꯅ ꯑꯗꯨꯒ ꯑꯗꯨꯝ ꯀꯥꯞꯄ ꯌꯥꯔꯅꯤꯕ ꯑꯩꯈꯣꯏ ꯑꯃꯨꯛ ꯄꯨꯟꯁꯤꯒꯤ ꯁꯥꯗ꯭ꯔꯤꯗꯅꯀꯣ ꯑꯗꯨ ꯃꯥ ꯁꯥꯥꯗꯣꯛꯑꯁꯦꯕ ꯑꯩꯗꯤ ꯃꯣꯏꯒꯤ ꯁꯨꯃꯥꯏꯅꯒ ꯂꯩꯒ ꯁꯥꯠꯄꯗ ꯁꯨꯃꯥꯏꯅꯒ
ꯎꯝ
ꯑꯗꯨꯃꯥꯏꯅꯒ ꯂꯩꯒ ꯁꯥꯠꯂꯒ ꯇꯧꯕꯗꯣ ꯑꯗꯨꯗꯣ ꯄꯥꯝꯃꯦ
ꯎꯪꯎꯪ ꯑꯩꯖꯨ ꯁꯥꯠꯅꯤꯡꯉꯦ ꯂꯩꯁꯨ ꯁꯥꯠꯅꯤꯡꯉꯦ ꯄꯤꯀꯣꯛꯁꯨ ꯑꯣꯏꯅꯤꯡꯉꯦ ꯑꯩꯗꯤ ꯑꯥ ꯆꯨꯔꯒ ꯊꯦꯠꯅꯗꯥꯏꯅꯦ ꯎꯝ ꯑꯗꯣ ꯈꯝꯕ ꯁꯥꯕꯖꯨ ꯌꯦꯟꯗꯦ ꯀ꯭ꯔꯤꯁꯅꯥ ꯁꯥꯕꯖꯨ ꯌꯥꯎꯗꯣꯏꯔꯣ ꯀ꯭ꯔꯤꯁꯅꯥꯗꯣ ꯁꯥꯕ ꯁꯥꯕ ꯌꯥꯏ ꯍꯥꯞꯄꯁꯨ ꯌꯥꯏ ꯍꯥꯞꯇ꯭ꯔꯁꯨ ꯎꯪ ꯎꯪ ꯀꯩꯅꯣ ꯇꯧꯔꯗꯤ ꯀ꯭ꯔꯤꯁꯅꯥꯗꯣ ꯋꯥꯏꯗꯣꯏꯔ ꯁꯤꯅꯤ ꯑꯦ ꯑꯩꯗꯤ ꯋꯥꯈꯜ ꯑꯃꯕꯨ ꯁꯨꯝ ꯂꯥꯛꯑꯦꯗ
ꯀꯩꯗꯧꯔꯦ
ꯑꯩꯈꯣꯏꯅ ꯔꯥꯙꯥ ꯁꯥꯔꯗꯤ ꯀ꯭ꯔꯤꯁꯅꯥ ꯍꯥꯞꯄꯣ ꯍꯥꯏꯔꯒꯅꯥ ꯑꯗꯒꯤ ꯑꯩꯈꯣꯏ ꯑꯩꯈꯣꯏꯒꯤ ꯀ꯭ꯔꯤꯁꯅꯥꯗꯣ ꯑꯩꯈꯣꯏ ꯑꯩꯈꯣꯏ ꯀ꯭ꯔꯤꯁꯅꯥꯗꯣ ꯑꯗꯨꯒ ꯍꯥꯞꯄꯒ ꯁꯥꯔꯁꯤꯔꯣ ꯃꯦꯃꯣꯔꯤ ꯑꯣꯏꯍꯧꯅꯕ ꯍꯌꯦꯡꯋꯥꯏꯐꯥꯎ
ꯐꯖꯅꯤꯍꯦ ꯑꯗꯨꯃꯥꯏꯅꯒ ꯍꯥꯞꯄꯗꯤ
ꯑꯁꯦꯡꯕꯒꯤ ꯇꯧꯖꯤꯔꯣ ꯑꯦ ꯌꯥꯔꯛꯀꯅꯤ ꯀꯩꯅꯣ ꯃꯣꯏ ꯖꯒꯣꯏ ꯍꯥꯏꯔꯦ ꯋꯥꯠꯂꯤ ꯑꯥ ꯊꯥ ꯑꯅꯤ ꯑꯍꯨꯝ ꯇꯝꯗꯧ ꯅꯠꯇꯦ ꯑꯥꯑ ꯅꯨꯡꯇꯤꯒꯤ ꯉꯥꯏꯍꯥꯛ ꯉꯥꯏꯍꯥꯛ ꯄꯨꯡꯈꯥꯏ ꯑꯃ ꯀꯩ ꯑꯃ ꯊꯥꯈꯥꯏ ꯑꯃ ꯉꯥꯏꯔꯦ ꯇꯝꯃꯕꯗ
ꯑꯥ
ꯁꯥꯁꯤ ꯁꯥꯅꯤꯡꯉꯛꯑꯦꯕꯣ ꯑꯩꯗꯤ ꯀꯩꯅꯣꯝꯃ ꯇꯧꯔꯛꯑꯦꯕꯨ
ꯁꯤ ꯋꯥꯈꯜ ꯑꯃꯒ ꯂꯥꯛꯇ꯭ꯔꯥ
ꯎꯪ
ꯑꯥ ꯋꯥꯈꯜ ꯑꯃ ꯂꯥꯛꯑꯦ ꯄꯣꯠꯂꯣꯏꯒꯗꯣ ꯁꯦꯠꯂꯒ ꯑꯩꯈꯣꯏꯗꯤ ꯂꯨꯍꯣꯡꯕꯗꯁꯨ ꯄꯣꯠꯂꯣꯏꯗꯣ ꯁꯦꯠꯂꯔꯣꯏꯗꯕꯅꯤꯅ
ꯁꯦꯠꯂꯔꯣꯏ
ꯁꯦꯠꯍꯧꯔꯒ ꯐꯣꯇꯣ ꯀꯥꯞꯃꯤꯟꯅꯔꯒ
ꯎꯪ ꯑꯗꯣ ꯅꯣꯏ ꯄꯥꯔꯤꯗꯣ ꯀꯩ ꯍꯥꯏꯕꯅꯣ ꯍꯩ ꯍꯥꯏꯕ꯭ꯔꯣ ꯍꯩꯇꯦ ꯍꯥꯏꯕ꯭ꯔꯣ
ꯄꯔꯤꯗꯨꯗꯤ ꯌꯥꯔꯣꯏꯍꯦ ꯃꯤꯗꯤ ꯑꯗꯨꯗꯤ ꯃꯩꯇꯩ ꯖꯒꯣꯏꯒꯤꯅꯦ ꯁꯤꯗꯤ ꯔꯥꯙꯥ ꯀ꯭ꯔꯤꯁꯅꯥꯒꯤꯅꯤꯅ ꯑꯣ ꯑꯗꯨꯕꯨꯗꯤ ꯂꯩꯔꯝꯒꯅꯤꯌꯦ ꯃꯉꯣꯟꯗ ꯍꯪꯉꯒ
ꯄꯩꯁꯥꯗꯣ ꯈꯔ ꯇꯥꯅꯕꯅꯦ ꯑꯩꯅ ꯍꯥꯏꯖꯦ
ꯍꯣꯏ ꯌꯥꯏꯌꯦ ꯃꯉꯣꯟꯗ ꯍꯪꯉꯦꯗꯅ ꯑꯗꯨꯒ ꯍꯥꯏꯅꯔꯒꯅꯦ ꯌꯥꯅꯤ ꯂꯩꯔꯝꯅꯤꯕ ꯃꯣꯏ ꯈꯪꯅꯕꯕꯨꯗꯤ
ꯑꯗꯣ ꯍꯣꯔꯦꯟ ꯅꯨꯡꯗꯥꯡꯋꯥꯏꯔꯝ ꯍꯪꯉꯁꯦ ꯑꯁ ꯑꯩꯗꯤ ꯌꯥꯝ ꯁꯥꯅꯤꯡꯉꯦꯕ ꯍꯧꯖꯤꯛ ꯑꯝꯇ ꯁꯥꯅꯤꯡꯉꯦ ꯁꯥꯗꯣꯛꯎꯁꯤꯔ ꯈꯪꯗꯦꯕꯣ
ꯐꯩꯌꯦ ꯁꯥꯁꯤꯔ
ꯑꯁꯦꯡꯕꯒꯤꯅꯦ ꯅꯪ ꯐꯥꯒꯤꯗꯍꯜꯂꯤꯁꯦ ꯀꯔꯤꯒꯤꯅꯣ
ꯅꯠꯇꯦ ꯑꯁꯦꯡꯕꯒꯤ ꯍꯥꯏꯗꯤ ꯇꯁꯦꯡ ꯇꯁꯦꯡꯅ ꯀ꯭ꯔꯤꯁꯅ ꯀ꯭ꯔꯤꯁꯅꯗꯣ ꯍꯥꯞꯄꯒ ꯀ꯭ꯔꯤꯁꯅꯗꯣ ꯍꯥꯞꯄꯒ ꯌꯥꯒꯗꯋꯣꯅꯦ ꯑꯩꯈꯣꯏ ꯀ꯭ꯔꯤꯁꯅꯁꯤꯡꯗꯣ ꯃꯤ ꯃꯌꯥꯝꯁꯨ ꯌꯦꯡꯗꯣꯏꯅꯤꯅ ꯑꯁ ꯑꯩꯈꯣꯏ ꯀ꯭ꯔꯤꯁꯅꯗꯣ ꯌꯥꯔ ꯌꯥꯔꯛꯇꯧ ꯃꯥꯟꯗꯦ
ꯈꯣꯏ ꯌꯥꯗꯤ ꯌꯥꯔꯛꯀꯅꯤ
ꯎꯝ ꯑꯗꯨ ꯄꯩꯁꯥꯗꯨꯕꯨ ꯀꯌꯥꯃꯨꯛꯀ ꯆꯪꯖꯥꯠꯅꯣ ꯃꯣꯏ ꯋꯥꯏꯕ ꯈꯣꯠꯄ ꯑꯗꯨꯒꯤ ꯈꯪꯗꯣꯛꯑꯒꯗꯤ ꯑꯦ ꯁꯤꯗꯤ ꯉꯝꯅꯤ ꯁꯤꯗꯤ ꯉꯝꯃꯣꯏ ꯍꯥꯏꯕꯗꯨꯃ ꯈꯪ ꯇꯥꯔꯗꯤ ꯑꯩꯈꯣꯏꯁꯨ ꯋꯥꯈꯟꯗꯣ ꯁꯥꯒꯠꯄ ꯌꯥꯏꯗꯅ
ꯃꯥꯅꯤ
ꯉꯝꯃꯣꯏꯗꯕ ꯄꯣꯠꯇ ꯑꯣꯏꯇꯥꯔꯗꯤ ꯁꯥꯕꯗꯣ ꯀꯩꯅꯣ ꯇꯧꯗꯦꯗꯅ
ꯎꯝ
ꯑꯗꯣ ꯅꯪꯗꯤ ꯄꯣꯂꯣꯏ ꯀꯩ ꯁꯦꯠꯅꯤꯡꯒꯦ ꯃꯆꯨ ꯆꯨꯒ ꯌꯥꯝ ꯁꯦꯠꯅꯗꯥꯏꯅꯦ
ꯁꯦꯠꯅꯕꯅꯦ ꯑꯩꯗꯤ ꯄꯦꯔꯣꯠ ꯃꯆꯨ ꯑꯣꯏꯅ ꯇꯧꯔꯒꯦ
ꯒ꯭ꯨꯔꯤꯟ ꯁꯦꯠꯅꯤꯡꯕ
ꯎꯝ
ꯎꯝ ꯑꯩ ꯁꯦꯠꯅꯤꯡꯉꯦ ꯔꯦꯠ ꯑꯁ ꯑꯨꯝꯇꯕꯨ ꯍꯧꯗꯣꯛꯀꯦꯅꯦ ꯋꯥꯔꯤꯁꯦ
ꯍꯧꯗꯣꯛꯁꯦ ꯍꯧꯗꯣꯛꯁꯦ ꯇꯧꯁꯦ ꯑꯩꯗꯤ ꯍꯧꯖꯤꯛ ꯁꯥꯅꯤꯡꯕꯅ ꯉꯥꯎꯔꯦꯗ ꯉꯥꯎꯔꯦ ꯑꯩꯗꯤ
ꯑꯣ ꯐꯔꯦ ꯐꯔꯦ ꯑꯩꯁꯨ ꯊꯝꯃꯒꯦ ꯑꯝꯇ ꯔꯥꯙꯥ ꯀ꯭ꯔꯤꯁꯅ ꯁꯥꯟꯅꯕ ꯀꯩꯅꯣꯗꯣ ꯑꯝꯇ ꯍꯥꯏ ꯊꯤꯔꯨꯈꯤꯒꯦ
ꯍꯣ ꯍꯣ ꯊꯝꯃꯣ ꯊꯝꯃꯣ